ꯆꯥꯅꯤꯋꯜꯁꯦ ꯀꯔꯤꯅꯣ ꯈꯪꯉꯅꯦ ꯏꯅꯥꯎ ꯑꯁ ꯅꯨꯉꯥꯢꯇꯦ꯫ ꯋꯥꯏꯌꯦ ꯅꯪꯒ ꯋꯥꯔꯤ ꯁꯥꯔꯒ ꯈꯔ ꯅꯨꯡꯉꯥꯏꯕ꯭ꯔꯥ ꯌꯦꯡꯁꯦꯅ꯫ ꯆꯥꯛ ꯆꯥꯔꯕꯣ ꯋꯥꯈꯜ ꯌꯥꯝ ꯋꯥꯏꯑꯦ ꯑꯗꯨꯅꯅꯦ꯫
ꯊꯋꯥꯢꯁꯦ ꯂꯩꯁꯥꯕꯤꯅꯕꯨ ꯋꯥꯈꯜ ꯋꯥꯐꯝ ꯊꯣꯛꯄ꯭ꯔꯣ꯫
ꯑꯁ ꯂꯩꯁꯥꯕꯤꯅ ꯋꯥꯈꯜ ꯋꯥꯕꯅꯦꯍꯦ ꯅꯨꯄꯥꯗꯤ ꯋꯥꯈꯜ ꯋꯥꯗꯕꯅꯦ꯫
ꯑꯗꯨꯅꯦ꯫
ꯍꯩꯠ ꯑꯗꯨ ꯑꯣꯏꯔꯗꯤ ꯃꯄꯥꯟꯗ ꯈꯔ ꯊꯣꯛꯑꯣꯅꯦ ꯏꯆꯤꯛ ꯆꯤꯛꯄ ꯑ ꯎ ꯃꯐꯝꯗ ꯏꯕꯅꯤ ꯋꯥꯔꯤ ꯋꯥꯇꯥꯏ ꯁꯥꯁꯦꯕ꯫
ꯑꯆꯤꯛꯄꯗ ꯋꯥꯔꯤ ꯁꯥꯁꯦ ꯍꯥꯏꯔꯣ ꯅꯪ ꯀꯔꯤ ꯔꯣꯃꯥꯟꯁ ꯅꯪ ꯊꯥꯗꯕ ꯊꯥꯗꯒꯦ ꯍꯥꯏꯔꯣ꯫ ꯊꯣꯛꯀꯦꯅꯦ ꯊꯣꯛꯀꯦꯅꯦ꯫ ꯁꯦꯡꯗꯕ꯭ꯔꯣ꯫
ꯁꯦꯡꯉꯦ ꯁꯦꯡꯉꯦ ꯆꯥꯛ ꯆꯥꯔꯕꯣ꯫
ꯆꯥꯗ꯭ꯔꯤ꯫ ꯑꯩ ꯍꯨꯖꯤꯛꯇ ꯆꯥꯛ ꯍꯤꯟꯖꯥꯡ ꯂꯣꯏꯌꯦ꯫ ꯗꯨꯒ ꯉꯥꯛꯇꯪ ꯄꯣꯊꯥꯔꯒ ꯆꯥꯛ ꯍꯤꯟꯁꯥꯡꯗꯣ ꯈꯔ ꯏꯪꯍꯜꯂꯒ ꯆꯥꯒꯦ ꯇꯧꯕꯅꯦ꯫
ꯎꯝ ꯌꯥꯝ ꯍꯥꯎꯕ ꯌꯦꯟꯁꯥꯡ ꯊꯣꯡ ꯃꯥꯜꯂꯦ ꯗꯨꯗꯤ꯫ ꯍꯣꯏ ꯑꯩꯗꯤ ꯉꯁꯥꯏꯅ ꯆꯥꯔꯦ꯫
ꯀꯔꯤ ꯑꯦꯟꯁꯥꯡ ꯆꯥꯔꯦ꯫
ꯎꯝ꯫ ꯎꯝ ꯎꯁꯣꯏ ꯆꯝꯐꯨꯠ ꯑꯃꯅꯦ ꯑꯗꯨꯒ ꯃꯔꯦꯟ ꯃꯅꯥ ꯆꯝꯐꯨꯠ ꯑꯃꯅꯦ ꯑꯗꯨꯒ ꯑꯃꯦꯠꯄ ꯑꯃ ꯏꯆꯝ ꯆꯝꯕ ꯌꯦꯟꯁꯥꯡꯅꯤꯗ ꯉꯁꯤꯗꯤ꯫
ꯏꯟꯁꯥꯡꯗꯤ ꯑꯩꯈꯣꯏꯁꯨ ꯃꯥꯟꯅꯩꯅꯦ ꯀꯔꯤꯅꯣꯅꯦ ꯉꯁꯤꯁꯤꯕꯣ꯫
ꯍꯥꯏꯁ꯫
ꯅꯪꯒ ꯑꯩꯒ ꯀꯔꯤꯅꯣꯃ ꯆꯞ ꯆꯞ ꯃꯥꯟꯅꯔꯤꯁꯦ꯫
ꯑꯗꯨꯅꯦꯅꯦ ꯈꯔ ꯇꯧꯔꯛꯀꯅꯤ꯫
ꯅꯣꯛꯐꯦꯠ ꯅꯣꯛꯐꯦꯠ ꯇꯧꯔꯤꯗꯣ ꯀꯩꯉꯤꯅꯣꯕ꯫
ꯅꯪꯒ ꯐꯣꯟ ꯋꯥꯔꯤ ꯎꯝ
ꯀꯃꯥꯏꯅꯅꯣ ꯅꯣꯏ ꯑꯗꯨꯋꯥꯏꯗ ꯌꯥꯝ ꯁꯥꯏ ꯍꯥꯏꯗꯣ ꯑꯩꯈꯣꯏꯗꯤ
ꯑꯩꯈꯣꯏꯔꯣꯝ ꯗꯗꯤ ꯀꯩꯅꯣ ꯎ ꯋꯥ ꯍꯧꯗꯕꯒꯤ
ꯎꯝ ꯑꯣꯏꯔꯝꯕ ꯌꯥꯏ
ꯑꯗꯨꯅꯅꯦ ꯑꯩꯈꯣꯏꯗꯤ ꯍꯥꯏꯗꯤ ꯃꯐꯝꯁꯦ ꯈꯔ ꯆꯥꯎꯈꯠꯄ ꯍꯥꯏꯁꯤꯔꯥ
ꯌꯥꯝ ꯃꯥꯂꯦ ꯃꯥꯂꯦ ꯃꯥꯜꯂꯤ ꯉꯥꯏꯗ ꯊꯣꯛꯍꯧꯔ꯭ꯁꯦ ꯅꯪꯒꯤꯗꯣ
ꯅꯠꯇ꯭ꯔꯣ ꯆꯨꯝꯗ꯭ꯔꯣ
ꯆꯨꯨꯝꯃꯦ ꯆꯨꯨꯝꯃꯦ
ꯍꯥ ꯑꯥ
ꯃꯩꯁꯨ ꯂꯥꯛꯑꯝꯅꯤ ꯅꯣꯏ ꯅꯣꯏ ꯑꯗꯨꯗꯤ ꯍꯥꯥ
ꯂꯥꯛꯑꯦ ꯃꯩꯕꯨꯗꯤ ꯅꯪ ꯍꯧꯖꯤꯛ ꯀꯩꯗꯧꯔꯤꯅꯣ ꯍꯥꯏꯕ
ꯑꯁ ꯑꯩꯈꯣꯏꯗꯤ ꯆꯥꯛ ꯇꯣꯛꯑꯒ ꯏꯔꯨ ꯇꯣꯛꯑꯒ ꯑꯗꯨꯒ ꯍꯛꯆꯥꯡꯁꯦ ꯈꯔ ꯐꯅꯕ ꯍꯥꯏꯅ ꯂꯩꯀꯥꯏ ꯀꯣꯏꯔꯤꯕꯅꯤꯗ
ꯑꯩꯁ ꯑꯩꯈꯣꯏꯔꯣꯝꯗꯁꯨ ꯀꯣꯏꯔꯛꯑꯣꯅꯦ ꯑꯗꯨꯗꯤ
ꯍꯣꯏ ꯀꯣꯏꯕꯗꯤ ꯀꯣꯏꯔꯛꯅꯤꯡꯕꯅꯦꯕꯀꯣ ꯑꯗꯨꯗ ꯑꯩꯁꯦ ꯈꯔ ꯃꯨꯕꯗꯨꯗ ꯅꯨꯡꯗꯥꯡꯗꯗꯤ ꯆꯠꯊꯣꯛ ꯆꯠꯁꯤꯟ ꯅꯨꯡꯉꯥꯏꯇ꯭ꯔꯦꯕ
ꯃꯨꯕꯨꯗꯤ ꯅꯨꯡꯗꯥꯡꯗ ꯆꯊꯣꯛ ꯀꯣꯏ ꯀ‌ꯣꯏꯒꯗꯕꯅꯦ ꯃꯤꯅ ꯎꯕꯤꯔꯔꯣꯏꯗꯅ ꯉꯥꯟꯕꯗꯗꯤ ꯅꯪ ꯃꯨꯑꯦ ꯍꯥꯏꯕꯁꯦ ꯃꯤꯅ ꯈꯪꯉꯅꯤ
ꯑꯗꯨ ꯃꯨꯃꯟꯕꯒꯤ ꯃꯤ ꯎꯗꯕꯤꯗ ꯈꯨꯗꯛꯇ ꯊꯦꯡꯅꯔꯀꯥꯟꯗ ꯃꯣꯏ ꯐꯣꯟ ꯊꯥꯔꯗꯤ ꯀꯩꯗꯧꯕ ꯑꯩ ꯑꯩ
ꯑꯗꯨ ꯇꯧꯔ‌ꯣꯏ ꯇꯧꯔ‌ꯣꯏ ꯉꯍꯥꯟ ꯑꯁ ꯅꯪꯒꯤ ꯋꯥꯈꯜꯗꯣ ꯑꯣꯟꯅꯔꯦ
ꯑꯗꯨ ꯀꯣ
ꯎꯝ
ꯅꯪꯉꯣꯟꯗ ꯀꯩꯅꯣꯝꯃ ꯍꯪꯅꯤꯡꯕ ꯌꯥꯝ ꯂꯩꯅꯦ
ꯍꯪꯉꯨꯅꯦ ꯈꯨꯝꯒꯦꯅ ꯑꯩ ꯅꯍꯥꯟꯗꯒꯤ ꯉꯥꯏꯔꯤꯅꯦ ꯅꯪ ꯍꯪꯂꯛꯄ
ꯑꯣ ꯂꯩꯁꯥꯕꯤꯁꯤꯡꯁꯦ
ꯍꯣꯏ
ꯃꯣꯏ ꯆꯤꯝꯕꯥꯟꯗ ꯀꯩ ꯀꯩꯅꯣ ꯀꯦꯕ ꯌꯥꯕ ꯀꯦꯂꯒ ꯂꯤꯞ ꯏꯁꯇꯤꯛ ꯁꯪꯕ ꯂꯣꯏꯔꯀꯥꯟꯗ ꯃꯣꯏ ꯁꯨꯃꯥꯏ ꯀꯥꯝꯃꯤꯗꯣ ꯀꯩꯒꯤꯅꯣꯕ
ꯐꯖꯅꯕꯅꯤꯅꯦ ꯀꯩꯅꯣ ꯑꯗꯨꯗꯤ
ꯑꯗꯨ ꯀꯥꯝ
ꯐꯖꯕ꯭ꯔꯥ ꯎꯝ ꯑꯁ ꯑꯗꯨꯅ ꯔꯥꯁꯤ ꯍꯥꯞꯆꯜꯂꯤꯅꯦ ꯑꯗꯨ ꯇꯧꯕꯗꯣ ꯀꯦꯕ ꯂꯣꯏꯔꯒ ꯑꯗꯨ ꯇꯧꯗ꯭ꯔꯗꯤ ꯄꯥꯈꯪꯁꯤꯡ ꯌꯦꯡꯔꯛ ꯑꯔꯣꯏ ꯌꯦꯡꯕꯤ ꯔꯥꯔꯣꯏ ꯍꯥꯏꯕ
ꯍꯩꯃꯥ ꯍꯩꯃꯥ ꯏꯃꯥꯏꯕꯦꯝꯃ ꯑꯩꯁꯤꯗꯤꯒꯣ ꯂꯣꯏꯔꯦ ꯄꯨꯡꯂꯣꯏ ꯂꯣꯏꯔꯦ ꯑꯗꯨꯗꯤ
ꯅꯪꯒꯤ ꯅꯨꯄꯤꯗꯨꯁꯨ ꯑꯗꯨꯃꯥꯏꯟ ꯇꯧꯕ꯭ꯔꯥ
ꯀꯥꯏꯗꯩꯅꯣꯗ ꯑꯩꯈꯣꯏ ꯑꯩꯈꯣꯏ ꯅꯨꯄꯤ ꯀꯥꯏꯅ
ꯈꯪꯉꯦ ꯅꯪ ꯌꯥꯝ ꯇꯧꯕꯗꯣ ꯇꯧꯕ ꯅꯪꯒꯤ ꯅꯨꯄꯤꯕꯨ ꯌꯥꯝ ꯆꯦꯛꯁꯤꯟꯕ ꯃꯥꯜꯂꯦꯀꯣ
ꯑꯩꯈꯣꯏꯗꯤ ꯊꯕꯛ ꯁꯨꯕ ꯆꯠꯂꯝꯗꯥꯏꯗꯁꯨ ꯐꯖꯅ ꯌꯦꯡꯉꯒ ꯆꯠ ꯃꯤꯅ ꯀ‌ꯣ ꯍꯧꯖꯤꯛꯁꯨ ꯃꯥ ꯑꯗꯨꯝ ꯃꯊꯟꯇ ꯀꯦꯍꯧꯔꯒ ꯂꯩꯕꯅꯤ
ꯑꯥ ꯌꯥꯝ ꯀꯦꯕ꯭ꯔꯣ ꯅꯪ ꯅꯨꯄꯤꯁꯦ
ꯌꯥꯝ ꯀꯦꯕꯅꯦ ꯑꯗꯨ ꯅꯍꯥꯟꯗꯣ
ꯎꯝ
ꯑꯩ ꯇꯨꯝꯃꯒ ꯂꯩꯕꯅꯦꯕ ꯃꯥꯁꯨ ꯇꯨꯝꯃꯒ ꯂꯩꯕꯅꯦꯕꯀꯣ
ꯎꯝ
ꯃꯥꯗꯣ ꯃꯤꯀꯞ ꯊꯣꯛꯄ ꯃꯥꯜꯂꯦ ꯃꯪ ꯅꯨꯡꯉꯥꯏꯇꯕꯒꯤ ꯑꯗꯨ ꯑꯩꯕꯨ ꯀꯧꯕ ꯑꯩ ꯌꯦꯡꯊꯣꯛꯑꯀꯥꯟꯗ ꯑꯩꯒꯤ ꯁꯛ ꯊꯤꯃꯟꯕꯗ ꯃꯥ ꯑꯃꯨꯛ ꯈꯪꯕ ꯃꯥꯜꯂꯦꯕ
ꯂꯥꯎꯔꯛꯄ ꯋꯥꯅꯤꯗ
ꯑꯩꯁ ꯊꯤꯔꯁꯨ ꯐꯖꯔꯁꯨ ꯑꯩꯒꯤ ꯅꯨꯄꯥꯅꯦ ꯍꯥꯏꯔꯗꯤ ꯂꯣꯏꯔꯕꯅꯤ ꯑꯗꯨꯝ
ꯑꯁ
ꯅꯨꯄꯥ ꯃꯁꯥꯒꯤ ꯅꯨꯄꯥꯗꯒꯤ ꯑꯍꯦꯟꯕ ꯑꯍꯦꯟꯕ ꯀꯔꯤ ꯂꯩꯔꯤꯒꯦ ꯑꯇꯣꯞꯄꯗ ꯐꯖꯕ ꯌꯦꯡꯉꯒ ꯂꯥꯛꯑꯁꯨ ꯌꯨꯝ ꯌꯧꯔꯛꯄꯗ ꯑꯩꯒꯤ ꯅꯨꯄꯥ ꯗꯤ ꯑꯗꯨꯝ ꯂꯣꯏꯔꯕꯅꯦ ꯋꯥꯈꯜꯁꯦ ꯄꯨꯡ ꯄꯦꯠ ꯄꯦꯠꯊꯈ꯭ꯔꯕꯅꯦ
ꯂꯩꯁꯥꯕꯤ ꯈꯨꯗꯤꯡꯃꯛ ꯅꯪꯗꯧꯅ ꯋꯥꯈꯜ ꯆꯦꯜꯂꯗꯤꯀꯣ ꯑꯁ ꯄ꯭ꯔꯤꯊꯤꯕꯤꯁꯦ ꯌꯥꯝ ꯏꯪ ꯇꯞꯀꯅꯤ ꯑꯗꯨꯔ
ꯅ ꯆꯦꯟꯕꯅꯦ ꯃꯣꯏꯅ ꯍꯥꯏꯗꯣꯛꯇꯕꯒꯤ ꯑꯣꯏꯔꯝꯒꯅꯤ ꯅꯪꯉꯣꯟꯗ ꯈꯔ ꯁꯥꯎꯖꯤꯟꯅꯔꯒ ꯅꯪꯅ ꯅꯨꯡꯁꯤꯅ ꯂꯨꯅ ꯇꯧꯕꯤ ꯗꯣ ꯑꯗꯨ ꯌꯦꯡꯕ ꯑꯣꯏꯔꯝꯅꯦ ꯑꯩꯒꯤ ꯅꯨꯄꯥꯁꯦ ꯑꯩꯕꯨ ꯂꯨꯅ ꯇꯧꯒꯗ꯭ꯔꯥ ꯃꯥꯒꯤ ꯊꯃꯣꯏꯁꯦ ꯀꯃꯥꯏ ꯂꯩꯕ꯭ꯔꯥ ꯍꯥꯏꯕꯗꯣ ꯆꯥꯡꯌꯦꯡ ꯌꯦꯡꯕ ꯑꯣꯏꯔꯝꯒꯅꯤ
ꯑꯗꯨ ꯑꯣꯏꯔꯗꯤ ꯍꯣꯏ ꯑꯗꯨꯃꯥꯏ ꯈꯜꯂꯁꯦꯕꯀꯣ
ꯑꯗꯨꯃꯥꯏꯅ ꯑꯗꯨꯝ ꯈꯟꯕꯤꯔꯁꯦ ꯎꯝ
ꯈꯟꯒꯅꯨ
ꯑꯗꯨ ꯅꯪ ꯅꯪ ꯅꯪꯉꯣꯟꯗ ꯑꯩ ꯑꯃꯨꯛꯀ ꯍꯪꯒꯦꯅꯦ ꯌꯥꯝ ꯍꯪꯅꯤꯡꯕꯗꯤ ꯂꯩꯌꯦꯕꯀꯣ ꯑꯗꯨ ꯁꯥꯎꯁꯨ ꯁꯥꯎꯁꯨ ꯁꯥꯎꯕ ꯌꯥꯗꯦ ꯁꯥꯎꯔꯁꯨ ꯀꯩꯁꯨ ꯇꯧꯕ ꯉꯝ ꯃꯣꯏꯀꯣ ꯅꯪ
ꯀꯩꯁꯨ ꯇꯧꯕ ꯉꯝꯗꯦ ꯁꯥꯎꯔꯁꯨ ꯇꯧꯕꯗꯤ ꯉꯝꯕ ꯂꯩꯌꯦꯍꯦ
ꯑ ꯑꯗꯨ ꯑꯣꯏꯔꯗꯤ ꯑꯗꯨꯒꯤ ꯇꯧ ꯇꯧꯕ ꯀꯥꯟꯗ ꯉꯝꯒ ꯗꯕ ꯄꯣꯠꯇꯨꯗꯤ ꯃꯇꯥꯏꯗ ꯊꯝꯂꯁꯦꯕꯀꯣ ꯍꯧꯖꯤꯛ ꯄꯥꯎꯈꯨꯝ ꯑꯃ ꯆꯟꯒꯦꯕ ꯅꯪꯉꯣꯟꯗ
ꯍꯣꯏ ꯍꯣꯏ
ꯂꯩꯁꯥꯕꯤꯁꯤꯡꯁꯤꯅ ꯀꯩꯒꯨꯝꯕ
ꯀꯩꯅꯣ ꯅꯪꯒꯤꯖꯦ ꯂꯩꯁꯥꯕꯤ ꯂꯩꯁꯥꯕꯤ
ꯍꯣꯏ ꯑꯗꯨ ꯑꯣꯏꯔꯗꯤ ꯂꯩꯁꯥꯕꯤꯁꯦ ꯇꯣꯛꯑꯁꯤ
ꯅꯪꯖꯦ ꯂꯩꯁꯥꯕꯤꯕꯨ ꯌꯥꯝꯅ ꯌꯦꯡꯅꯤꯡꯗꯕ꯭ꯔꯥ ꯀꯔꯤꯒꯤꯅꯣ ꯌꯥꯝ ꯅꯪꯒꯤ ꯌꯦꯛꯅꯕꯁꯦ ꯂꯩꯁꯥꯕꯤ ꯑꯣꯏꯕ꯭ꯔꯥ ꯀꯔꯤꯅꯣ
ꯑꯌꯥ ꯁꯨꯃꯥꯏꯅ ꯈꯟꯕ ꯌꯥꯗꯦ ꯑꯩꯅ
ꯅꯪꯒꯤ ꯅꯪꯒꯤ ꯋꯥꯈꯜ ꯅꯪꯅ ꯍꯪꯕ ꯋꯥꯍꯪꯗꯣ
ꯑꯥ
ꯂꯩꯁꯥꯕꯤꯒꯤ ꯃꯔꯝꯗ ꯉꯥꯛꯇꯪ ꯍꯪꯉꯦꯕ ꯂꯩꯁꯥꯕꯤꯁꯤꯅ ꯅꯪꯉꯣꯟꯗ ꯀꯔꯤ ꯌꯥꯝ ꯑꯣꯠꯄꯤꯔꯕ꯭ꯔꯥ ꯅꯠꯇ꯭ꯔꯒ ꯀꯔꯤ ꯌꯥꯝ ꯃꯨꯛ ꯊꯤꯅ ꯅꯪꯉꯣꯟꯗ ꯉꯥꯡꯕꯤꯕ꯭ꯔꯥ
ꯑꯦ ꯅꯪ ꯑꯗꯨꯗꯤ ꯂꯥꯟꯅ ꯈꯟꯈ꯭ꯔꯦ ꯑꯩ ꯍꯥꯏꯕꯗꯤ ꯂꯩꯁꯥꯕꯤꯒꯤ ꯃꯔꯝ ꯈꯪꯉꯗꯤ ꯂꯩꯥꯕꯤꯒꯤ ꯋꯥꯈꯜꯂꯣꯟꯗꯤ ꯈꯔ ꯑꯗꯨꯝ ꯒ꯭ꯌꯥꯟ ꯇꯥꯔꯛꯑꯗꯤ
ꯅꯠꯇꯦ ꯅꯪꯒꯤ ꯋꯥꯡꯗꯣ ꯂꯩꯩꯁꯥꯕꯤꯅ ꯅꯉꯣꯟꯗ ꯌꯥꯝ ꯑꯣꯠꯄꯤꯕ ꯃꯥꯜꯂꯦ ꯅꯠꯇ꯭ꯔꯒ ꯅꯉꯣꯟꯗ ꯁꯤꯅ ꯉꯥꯡꯕꯤꯕꯒꯨꯝꯕ ꯂꯩꯕ ꯃꯥꯜꯂꯦꯅ
ꯀꯥꯏꯗꯒꯤ ꯑꯩꯈꯣꯏꯗꯕꯨ ꯊꯤꯅ ꯉꯥꯡꯃꯤꯅ ꯃꯤꯒ ꯂꯩꯒꯦꯗ ꯃꯣꯏ ꯑꯩꯈꯣꯏ ꯎꯔꯀꯥꯟꯗ ꯑꯁ ꯁꯤ ꯅꯨꯄꯥꯁꯤꯗꯤ ꯁꯤꯕꯅꯤ ꯐꯖꯅ ꯅꯨꯡꯁꯤꯕꯤꯒꯦ ꯀꯥꯏ ꯁꯨꯃꯥꯏ ꯉꯥꯛꯛꯇꯅꯤꯗ ꯑꯩꯈꯣꯏꯕꯨꯗꯤ
ꯑꯗꯨ ꯅꯪꯉꯣꯟꯗ ꯂꯩꯁꯥꯕꯤꯅ ꯎꯔꯒ ꯅꯪꯉꯣꯟꯗ ꯈꯨꯔꯨꯝꯕꯒꯗꯤ ꯂꯩꯈ꯭ꯔꯕꯣ
ꯈꯔꯝꯕ ꯍꯥꯏꯕꯁꯤꯗꯤ ꯑꯗꯨꯗꯤ ꯊꯥꯛ ꯌꯥꯝꯅ ꯋꯥꯡꯈ꯭ꯔꯕ ꯃꯤꯗ ꯈꯣꯏꯔꯨꯝꯒꯗꯕꯅꯦꯍꯦꯛ
ꯑꯗꯨ ꯅꯪꯁꯨ ꯊꯥꯛ ꯋꯥꯡꯕ ꯃꯤ ꯅꯠꯇꯕ꯭ꯔꯣ ꯑꯩꯁꯦ
ꯑꯩꯁ ꯑꯩꯈꯣꯏꯗꯤ ꯌꯥꯝ ꯅꯦꯝꯃꯦꯗ
ꯌꯥꯝꯅꯤ ꯑꯗꯨꯗ ꯅꯪꯒꯤ ꯅꯁꯥꯒꯤ ꯋꯥꯡꯕꯗꯤ ꯀꯌꯥꯃꯨꯛ ꯂꯩꯒꯦ
ꯎꯝ ꯑꯗꯨꯕꯨꯗꯤ ꯃꯉꯥꯒ ꯑꯅꯤ ꯑꯍꯨꯝꯒꯤ ꯆꯥꯡꯗ ꯂꯩꯒ
ꯑꯗꯨ ꯑꯣꯏꯔꯗꯤ ꯅꯪꯁꯨ ꯋꯥꯡꯕ ꯃꯤꯅꯤꯗꯅ ꯊꯥꯛ ꯋꯥꯡꯕ ꯃꯤ ꯑꯣꯏꯈ꯭ꯔꯦꯅ ꯃꯉꯥꯁꯨ ꯁꯨꯕꯗꯤ
ꯍꯣꯏ ꯑꯗꯨ ꯆꯧꯀꯤꯒꯨꯝꯕꯗ ꯂꯦꯞꯕꯗꯤ ꯌꯥꯝ ꯋꯥꯡꯉꯦ ꯑꯩꯁꯨ
ꯅꯠꯇ꯭ꯔꯒ ꯅꯪꯉꯣꯟꯗꯁꯦ ꯔꯁꯤꯒ ꯂꯩꯗꯕꯖꯥꯔꯣ
ꯔꯁꯤ ꯑꯃꯗꯤ ꯂꯩ ꯍꯥꯏ ꯑꯗꯨ ꯀꯔꯝꯕ ꯔꯁꯤꯅꯣ ꯍꯥꯏꯔꯒ ꯈꯨꯕꯥꯛ ꯆꯥꯅꯕ ꯔꯁꯤ ꯍꯥꯏꯌꯦ
ꯎ ꯃꯤ ꯌꯥꯝ ꯐꯨꯅꯤꯡꯕꯔꯥ ꯁꯤꯅꯤꯅꯦ ꯑꯗꯨꯗꯤ ꯅꯪꯁꯦ
ꯎꯝ ꯑꯗꯨ ꯅꯍꯥꯟꯗꯣ ꯑꯩ ꯌꯥꯝ ꯁꯥꯎꯅꯤꯡꯕꯅꯦꯀꯣ
ꯎꯝ ꯀꯔꯤ ꯇꯧꯔꯕ
ꯑꯩꯒꯤ ꯃꯔꯨꯞꯇꯨꯅ ꯑꯁ ꯑꯩꯒ ꯌꯥꯝꯅ ꯂꯨꯅ ꯖꯕ ꯃꯔꯨꯞꯇꯨꯅ ꯏꯇꯥꯎ ꯏꯇꯥꯎ ꯍꯥꯏꯅ ꯑꯩꯉꯣꯟꯗ ꯉꯪꯂꯛꯄ
ꯎꯝ
ꯑꯗꯨ ꯑꯩꯗꯤ ꯃꯥꯒꯤꯁꯤ ꯃꯑꯣꯡ ꯑꯃꯅꯦ ꯀꯩꯗꯧꯔꯦꯕ ꯀꯩꯗꯧꯔꯕ ꯍꯪꯉꯛ ꯀꯥꯟꯗꯗꯤ ꯃꯥꯅ ꯅꯁꯛꯈꯤꯃꯜꯂꯦ ꯅꯣꯏ ꯃꯥꯅ ꯆꯩꯗ꯭ꯔꯣ ꯍꯥꯏ ꯑꯩꯕꯨ
ꯑꯦ ꯏꯃꯥꯒꯤ ꯃꯤꯠꯇꯗꯤ ꯑꯩꯁꯦ ꯌꯥꯝ ꯐꯖꯩꯦꯅ ꯌꯦꯡꯉꯤꯅꯦ ꯈꯨꯝꯕ ꯌꯥꯗ꯭ꯔꯣꯅꯪ
ꯑꯁ ꯑꯩꯈꯣꯏ ꯃꯥꯁꯨ ꯑꯉꯥꯡ ꯑꯣꯏꯔꯤꯉꯩꯗꯗꯤ ꯃ ꯃꯇꯨꯝ ꯁꯅꯥ ꯃꯇꯨꯝ ꯀꯌꯥꯝ ꯀꯧꯔꯝꯕꯅꯦ ꯍꯧꯖꯤꯛꯇꯤ ꯀꯥꯏꯗꯒꯤ ꯀꯇꯟꯖꯥꯎ
ꯍꯧꯖꯤꯛꯇꯤ ꯌꯣꯡ ꯀꯧꯕ꯭ꯔꯣ ꯌꯣꯡꯅꯥꯎꯨ ꯍꯨꯏꯅꯥꯎ
ꯃꯥꯟꯁꯨ ꯃꯥꯟꯕꯒꯤꯔ ꯈꯪꯅꯤꯅꯦ
ꯃꯤꯁꯦ ꯀꯨꯏꯁꯜꯂꯗꯤ ꯌꯣꯒ ꯀꯔꯤ ꯀꯔꯤꯅꯣ ꯌꯥꯝ ꯃꯥꯜꯂꯦ ꯍꯥꯏꯕꯅꯤ
ꯍꯣꯏ ꯀꯣꯏꯁꯨ ꯀꯣ
ꯑꯥ
ꯑꯩꯈꯣꯏꯁꯨ ꯀꯨꯏꯅ ꯌꯦꯡꯗꯕꯤꯕꯤꯗ ꯁꯨꯝ ꯍꯥꯏꯐꯦꯠ ꯍꯦꯛꯇ ꯌꯦꯡꯉꯒ ꯎꯕꯗꯣ ꯑꯗꯨ ꯃꯇꯝꯗꯤ ꯑꯩꯈꯣꯏꯁꯨ ꯌꯥꯝ ꯐꯖꯕꯅꯦꯕꯀꯣ
ꯎꯝ
ꯀꯨꯏꯅ ꯌꯦꯡꯂꯛꯑꯀꯥꯟꯗ ꯀꯥꯏꯗꯒꯤ ꯍꯦ
ꯀꯗꯥꯏꯗꯒꯤ ꯊꯣꯛꯂꯛꯄ ꯑꯉꯥꯡ
ꯑꯗꯨꯅꯦ ꯐꯥꯒꯤꯗꯤ ꯅꯠꯇꯦ ꯐꯒꯤꯗꯤ ꯅꯠꯇꯦ ꯑꯩꯈꯣꯏꯁꯦ ꯁꯛꯇꯤ ꯐꯖꯕꯅꯦ ꯃꯥꯏꯗ ꯈꯔ ꯊꯤꯕ
ꯑꯗꯨ ꯃꯍꯥꯏꯗꯣ ꯊꯤꯔꯗꯤ ꯅꯁꯥ ꯌꯥꯝ ꯐꯔꯝꯃꯅꯤ
ꯑꯁ ꯌꯥꯗꯦꯗ ꯏꯀꯪ ꯌꯥꯝ ꯀꯪꯉꯦꯗ ꯆꯩꯁꯨ ꯃꯆꯥꯒꯨꯝꯕꯅꯦ ꯆꯩꯁꯨ
ꯑꯩꯁ ꯑꯗꯨ ꯑꯣꯏꯔꯗꯤ ꯆꯥꯕꯗ ꯊꯛꯄꯗꯣ ꯈꯔ ꯈꯔ ꯌꯥꯝ ꯊꯛꯆꯜꯂꯣ ꯆꯥꯁꯤꯜꯂꯣ꯫ ꯅꯪ ꯏꯁꯤꯡꯗꯤ ꯌꯥꯝ ꯊꯛꯄ꯭ꯔꯣ꯫
ꯍꯣꯏ ꯏꯁꯤꯡꯕꯨꯗꯤ ꯌꯥꯝ ꯊꯛꯏꯦ꯫
ꯑꯗꯨ ꯏꯁꯤꯡ ꯌꯥꯝ ꯊꯛꯄꯗꯤ ꯁꯛ ꯐꯖꯕꯅꯦꯍꯦ꯫
ꯍꯥꯏ ꯑꯗꯨ ꯑꯣꯏꯔꯒꯅ ꯍꯌꯦꯡ ꯂꯧ ꯆꯠꯂꯝꯗꯥꯗ__
ꯍꯥꯏꯗꯤ ꯏꯁꯤꯡ ꯌꯥꯝ ꯊꯛꯆꯔꯗꯤ ꯑꯊꯤꯕꯁꯤꯡꯗꯣ ꯁꯨꯝ ꯁꯨꯝ ꯆꯥꯝꯊꯣꯛꯑꯦꯗꯅ꯫
ꯑ ꯑꯗꯨ ꯑꯣꯏꯔꯗꯤ ꯑꯩ ꯅꯪꯉꯣꯟꯗ ꯂꯥꯏꯌꯦꯡꯅꯕ ꯂꯥꯛꯄ ꯇꯥꯔꯦꯍꯦ꯫
ꯎꯝ ꯂꯥꯛꯑꯣ ꯂꯦꯝꯅ꯫ ꯂꯦꯝꯅ ꯌꯦꯡꯊꯣꯛꯄꯤꯒꯦ꯫ ꯅꯪꯒꯤ ꯅꯪꯉꯣꯟꯗ ꯀꯔꯤ ꯎ ꯃꯤ__ ꯅꯪꯅ ꯐꯤꯖꯦꯠ꯫ ꯁꯦꯠꯂꯗꯤ ꯃꯤꯅ ꯅꯪꯉꯣꯟꯗ ꯉꯥꯎꯒꯗ꯭ꯔꯥ ꯍꯥꯏꯕꯒꯨꯝꯕꯗꯣ꯫ ꯑꯗꯨꯒꯨꯝꯕꯁꯨ ꯂꯣꯏꯅ ꯌꯦꯡꯊꯣꯛꯄꯤꯒꯦ꯫
ꯑꯩꯕꯀꯣ ꯍꯧꯖꯤꯛ ꯍꯧꯖꯤꯛꯃꯛ ꯂꯥꯛꯄ ꯇꯥꯔꯦ ꯑꯗꯨꯗꯤ꯫ ꯍꯧꯖꯤꯛꯃꯛ ꯂꯥꯛꯄ ꯇꯥꯔꯦ꯫
ꯊꯤ ꯍꯥꯏꯔꯦ ꯅ ꯁꯛ ꯊꯤꯦ ꯍꯥꯏꯔꯒ ꯅꯨꯡꯗꯥꯡ ꯇꯨꯝꯕ ꯌꯥꯔꯣꯏ꯫ ꯃꯪꯒ ꯅꯨꯡꯉꯥꯏꯔꯣꯏ꯫
ꯑꯗ ꯑꯣꯏꯔꯒꯅ꯫ ꯍꯌꯦꯡꯁꯦ ꯑꯗꯨ ꯑꯣꯏꯔꯗꯤ ꯑꯩ ꯀꯩꯅꯣꯝ ꯇꯧꯕ ꯇꯥꯔꯦ ꯍꯌꯦꯡꯗꯒꯤ ꯍꯧꯅꯀꯣ꯫
ꯍꯌꯦꯡ ꯅꯪ ꯂꯥꯛꯄ ꯃꯇꯝꯗꯁꯨꯅꯦ꯫
ꯎꯝ꯫